ꯍꯦꯜꯂꯣ
ꯍꯂ
ꯍꯥꯏꯗꯔꯤꯅ
ꯆꯂ ꯏꯌꯦ ꯅꯪꯗꯤ ꯉꯪꯤ ꯀꯗꯅꯣ
ꯀꯝꯇ ꯇꯧꯗꯦꯗ
ꯁꯥꯔꯔꯕꯧ
ꯁꯥꯒꯦ ꯂꯦ
ꯑꯗꯨ ꯆꯥꯔꯦ ꯀꯩꯛꯇ ꯆꯥꯔꯒꯦ
ꯔꯕꯣ
ꯆꯥꯔꯦ ꯀꯩ ꯌꯦꯟꯖꯥꯡ ꯆꯥꯔꯒꯦ ꯅꯪꯗꯤ
ꯑꯈꯣꯏꯁꯨꯁ ꯀꯛꯁꯨꯣꯏ ꯆꯥꯏ
ꯑꯣ ꯍꯥꯎꯕ꯭ꯔꯣ
ꯍꯥꯎꯋꯦ ꯉꯁꯤꯒꯤꯗꯤ ꯅꯍꯥꯟ ꯅꯍꯥꯟꯒ ꯄꯥꯟꯅꯔꯗꯤ ꯅꯣꯏꯗꯤ
ꯅꯨꯡꯉꯥꯏꯔꯤꯕ ꯀꯃꯥꯏꯅ ꯇꯧꯔꯤꯒꯦ ꯍꯧꯖꯤꯛꯀꯥꯟꯁꯤꯕꯨ
ꯉꯥꯏꯔꯦ ꯍꯥꯏꯕ ꯇꯥꯔꯦꯗꯣ ꯑꯩꯁꯨ ꯌꯨꯝ ꯆꯠꯅꯤꯡꯉꯦ
ꯌꯗ ꯀ ꯀꯥꯏꯁ ꯐꯥꯡꯪꯗꯏ ꯅꯣ ꯅꯪꯗꯤ
ꯑ
ꯌꯨꯝꯗꯗꯤ ꯀꯔꯝ ꯀꯥꯟ ꯆꯠꯄ ꯐꯪꯗꯣꯏꯅꯣ ꯅꯪꯗꯤ
ꯈꯪꯗ꯭ꯔꯦ ꯁꯨꯇꯤꯁꯨ ꯄꯤꯗ꯭ꯔꯦ ꯑꯦꯛꯖꯥꯝ ꯂꯥꯛꯄꯒꯤ ꯁꯨꯇꯤꯁꯨ ꯄꯤꯔꯨꯔꯣꯏ ꯍꯧꯁꯇ ꯂꯩꯅꯤꯡ ꯆ
ꯑꯦꯛꯖꯥꯝꯗꯨ ꯁꯠ ꯊꯥꯗꯣꯛꯑꯒ ꯑꯗꯨꯝ ꯆꯠꯄ ꯌꯥꯔꯦ ꯀꯩꯅꯣ ꯈ ꯂꯩꯔꯒ
ꯍꯣꯏ ꯅꯦꯛꯁ ꯃꯟꯊ ꯑꯦꯛꯖꯥꯝ ꯂ ꯇꯤꯆꯔꯦ ꯇꯧꯒ ꯅꯦ ꯃꯗꯤ ꯀꯂꯤ ꯇꯥꯔ ꯂꯣ ꯆꯗꯅ
ꯍꯥꯥ
ꯅꯣꯏ ꯂꯩ ꯀ꯭ꯔꯤ ꯃꯇꯝꯅꯤ ꯀꯣꯔꯁ ꯂꯣꯏꯗꯣꯏꯅꯣ
ꯑꯩꯒꯖꯨ ꯅꯪꯒ ꯃꯥꯟꯅꯔꯛꯑꯅꯤ ꯑꯗꯨꯒ ꯆꯠꯂꯅꯤ
ꯎꯝ ꯖꯨꯟꯗꯥ ꯀꯕꯤ ꯀꯔꯤꯃ ꯇꯪꯅ
ꯍꯧꯖꯤꯛ ꯁꯤꯦꯖꯨ ꯅꯪ ꯃꯅ
ꯖꯨꯂꯥꯏ
ꯨꯂꯥꯏ ꯂꯩꯏꯌꯦ
ꯄꯦꯡ ꯆ ꯏꯂꯗꯥ ꯋꯥ ꯆꯥ
ꯑꯥ
ꯂꯥꯏꯔꯤꯛ ꯏꯕ꯭ꯔꯣ ꯉꯁꯤ ꯍꯧꯖꯤꯛꯀꯥꯟꯗꯤ
ꯏꯔꯝꯕꯅꯦ ꯏꯗ꯭ꯔꯦ ꯍꯧꯖꯤꯛꯇꯤ
ꯀꯔꯤꯒꯦ
ꯎꯝ ꯏꯔꯝꯃꯦ ꯑꯗꯨ ꯎ ꯍꯣꯏ ꯋꯥꯔꯦ ꯑꯗꯨꯝꯁꯨ ꯇꯅꯤꯉꯥꯕꯏꯁꯦ
ꯏꯟ ꯆꯅ ꯇꯧ ꯄꯔꯁꯨ ꯏꯕ ꯍꯥꯏꯩꯗꯦ
ꯒ꯭ꯌꯥꯟ ꯇꯥꯗ꯭ꯔꯦ ꯏꯗꯕ ꯃꯌꯥꯝꯁꯦ ꯀꯣꯛꯀ ꯉꯥꯎꯋꯦ
ꯍꯥꯏꯅꯤ
ꯅꯪꯗꯤ ꯏꯁꯤꯡ ꯇꯥꯕꯗꯣ ꯏꯔꯨꯖꯕ ꯅꯪ ꯍꯧꯕ꯭ꯔꯣ ꯉꯁꯥꯏꯒꯤꯗꯣ
ꯍꯣꯏ ꯇꯥꯞ ꯑꯃ ꯍꯐꯨ ꯑꯣꯏꯔꯝꯃꯦ ꯑꯗꯨꯗꯨꯅ ꯏꯔ
ꯏꯁꯤꯡꯗꯣ ꯃꯣꯠꯇ꯭ꯔꯣ
ꯃꯇꯝ ꯃꯣꯠꯇꯦ ꯑꯩꯈꯣꯏ ꯑꯩꯈꯣꯏ ꯍꯦꯛ ꯂꯥꯛꯄꯗ ꯏꯁꯤꯡ ꯂꯩꯔꯔꯣꯏ ꯍꯥꯏꯕꯒꯤ ꯃꯃꯥꯡꯗ ꯑꯩꯗꯤ ꯂꯨꯈ꯭ꯔꯕꯒꯦ
ꯑꯣ ꯑꯩꯗꯤ ꯍꯧꯖꯤꯛ ꯂꯨꯔꯦ ꯇꯧꯔꯦ ꯌꯥꯝ ꯃꯣꯠ ꯍꯧꯔꯦ
ꯃꯔꯆꯅ ꯇꯥꯡꯔꯒ ꯑꯩꯍꯦꯛ ꯏꯁꯤꯡ ꯂꯩꯔꯔꯣꯏ ꯊꯨꯔꯒ ꯏꯁꯤꯡ ꯍꯥꯜꯂꯨꯔꯣ ꯍꯥꯏꯕꯒꯤ ꯃꯗꯨꯗꯒꯤ ꯀ ꯂꯒ ꯇꯧꯅꯤ
ꯎ ꯇꯋꯦ ꯑꯗꯨꯗꯤꯌꯦ
ꯑꯣꯏꯕ ꯇꯔꯦ
ꯎꯝ ꯍꯧꯖꯤꯛꯇꯤ ꯃꯣꯠꯈꯔꯦ ꯏꯁꯤꯡꯗꯣ
ꯍꯧꯖꯤꯛ ꯍꯧꯖꯤꯛꯅ ꯄꯨꯔꯛꯕꯨꯏ ꯑꯣꯏꯔꯝ
ꯍꯣꯏ ꯏꯨꯖꯕꯗ ꯅꯨꯡꯉꯥꯏꯕ ꯑꯣꯏꯗ꯭ꯔꯦ
ꯎꯝ
ꯅꯪꯗꯤ ꯂꯥꯏꯔꯤꯛ ꯀꯨꯝꯕꯒ ꯄꯥꯔꯕꯣ
ꯄꯥꯗꯦꯗ ꯍꯧꯗꯤ ꯀꯁꯤ ꯅ ꯔꯣꯃꯦꯁꯦ ꯄꯔꯅꯤꯍꯦ ꯔꯗꯤ
ꯑꯩꯗꯤ ꯈꯪꯗꯦ ꯑꯩꯈꯣꯏꯗꯤ ꯃꯣꯏꯗꯤ ꯇꯨꯃꯤꯟ ꯇꯨꯃꯤꯟꯅ ꯇꯧꯔꯕꯅꯤꯅ ꯑꯩꯗꯤ ꯒ꯭ꯌꯥꯟ ꯇꯥꯗꯦꯌꯦꯦ
ꯅ ꯍꯦꯔꯝ ꯁꯣ ꯔ ꯃ ꯆꯖꯖꯅꯦ ꯅ ꯍꯔꯝꯁꯣ
ꯀꯣꯏꯗꯤ ꯂꯥꯏꯛꯁꯦ ꯄꯥꯒꯤꯗꯕ ꯀꯨꯏꯔꯦ ꯌꯥꯝ ꯊꯤꯅ ꯎꯝ
ꯅ ꯏꯔꯦꯖꯖꯅꯤꯕ ꯅ ꯏꯔꯗꯤ
ꯍꯣꯏ ꯖꯥꯖꯥ ꯃꯤ ꯃꯌꯥꯝ ꯂꯩꯔꯕꯅꯤꯗꯤ ꯆꯖꯥ ꯆꯥ ꯇꯧꯕ ꯊꯥꯕ ꯅꯠꯇ꯭ꯔꯣ
ꯆꯥꯖꯥ ꯉꯇꯅꯤ ꯑ ꯋꯥꯔꯤ ꯈꯔ ꯁꯥꯔꯛꯑꯣ ꯅꯪꯕꯨ ꯀꯩꯅꯣ
ꯍꯔ ꯁꯂꯒ ꯂꯩ ꯅ ꯅꯗꯤꯁꯤ ꯄꯅꯤꯡꯒ ꯑ
ꯀꯕꯥ
ꯑ ꯃꯅꯕꯤ ꯁꯤꯕ ꯏꯇ ꯈꯨꯏꯜ ꯄꯅꯤꯇ ꯀꯥ
ꯑꯣ ꯂꯥꯏꯔꯤꯛ ꯏꯅꯕ ꯆꯠꯈ꯭ꯔꯕꯅꯦ
ꯍꯦ
ꯃꯗꯤ ꯂꯔꯤꯛ ꯑꯦꯝ ꯊꯧꯋꯥꯏ ꯑꯖꯔꯔꯦꯍꯒꯤ ꯋꯥꯁ
ꯇꯁꯤ
ꯂꯥꯏꯔꯤꯛ ꯍꯩꯕꯤ ꯑꯣꯜꯂꯦ ꯃꯣꯏꯗꯤ
ꯑ ꯅꯪꯁꯨ ꯑꯣꯏꯔꯅꯤ ꯍꯦꯟꯅ ꯌꯦ
ꯍꯥꯏꯗꯤ ꯑꯣꯏꯗꯤ ꯁ꯭ꯋꯥꯏꯗꯒꯤ ꯑꯗꯨꯝ ꯃꯥꯡꯉꯒ ꯂꯩꯔꯤꯌꯦ ꯔꯨꯝꯁꯤꯗ ꯑꯃ ꯅꯪꯒꯤ ꯔꯨꯝꯒꯤ ꯃꯤꯈꯩꯗꯤ ꯂꯩꯕ꯭ꯔꯣ
ꯃꯣꯏꯗꯤ ꯀꯦ ꯆꯧꯅꯤ ꯀ
ꯑꯣꯒꯤ ꯐꯨꯠꯕꯣꯜ ꯂꯩꯕ꯭ꯔꯣ
ꯏꯟ
ꯑꯣꯝ ꯑꯩꯈꯣꯏꯒꯤ ꯁ꯭ꯀꯨꯜꯒꯤ ꯂꯝꯕꯤꯁꯤꯁꯨ ꯌꯥꯝ ꯅꯨꯡꯉꯥꯏꯇ꯭ꯔꯦꯀꯣ
ꯅꯦꯋꯥꯛꯁꯤꯖꯨ ꯈꯔ ꯆꯞꯄꯀ
ꯎꯝ ꯑꯩꯒꯤꯁꯨꯁꯤ ꯂꯩꯕꯥꯛ ꯅꯨꯡꯉꯥꯏꯇ꯭ꯔꯦ ꯂꯩꯒ꯭ꯔꯥ ꯂꯩ ꯑꯗꯨꯒ
ꯁꯨ ꯍꯣꯄꯤꯜ ꯆꯄ ꯀꯥꯟꯗ
ꯍꯥ
ꯇꯨꯝꯕꯤꯔꯣꯗ꯭ꯔꯕ ꯑꯩ ꯇꯨꯝꯃꯅꯤꯅ ꯍꯥꯏꯔꯑꯒ
ꯑꯩ ꯄ ꯈꯥ ꯇ ꯊ
ꯁꯦ ꯊꯦꯡꯉꯦꯕ
ꯍꯣꯏꯁꯨ ꯌꯥꯝ
ꯑꯗꯨꯗꯤ ꯌꯥꯝ ꯅꯨꯡꯉꯥꯏ ꯉꯥꯟ ꯇꯨꯃꯤꯅꯥ
ꯍ ꯑꯩꯗꯤ ꯆꯥꯛ ꯆꯕ ꯂꯩꯔꯦ ꯑꯩꯠ ꯊꯥꯔꯇꯤ ꯅꯥꯏꯟ ꯃꯇꯨꯡ
ꯑꯩꯈꯣꯏꯗꯤ ꯄꯨꯡ ꯑꯃꯗꯒ ꯇꯨꯝꯕ ꯌꯥꯎꯋꯏ
ꯏ ꯑꯗꯨꯥꯏ ꯇꯁꯤꯦ
ꯅꯪꯗꯤ ꯑꯗꯨꯃꯥꯏꯅ ꯄꯨꯡ ꯑꯃꯗ ꯇꯨꯝꯕ ꯉꯝꯗ꯭ꯔꯣ
ꯇꯨꯡ ꯉ ꯉꯝꯥꯏ ꯊꯔꯁ ꯇꯍ ꯑꯗꯨ ꯇꯔꯗꯤ ꯍꯦꯕꯤꯕ ꯀꯥꯟꯗ ꯈꯔ ꯎ ꯋꯥ ꯁꯃ ꯎꯕ ꯍꯕꯝ ꯇꯜꯂꯤꯩꯕ ꯀ꯭ꯂꯥꯁꯇꯟ ꯇꯧꯔꯨꯕ ꯃꯇꯝꯗ ꯑꯩꯒꯤ ꯑꯗꯨꯃꯥꯏꯅ ꯇꯧꯅꯤꯡꯅꯕ
ꯍꯣꯏ ꯑꯗꯨꯕꯨꯗꯤ ꯍꯦꯕꯤ ꯆꯨꯝ ꯑꯣꯏꯒꯗꯤ ꯇꯨꯝꯕ ꯌꯥꯗꯕꯅꯤ ꯉ ꯇꯅ ꯇꯝꯕ ꯑꯗꯨꯃ ꯍꯥꯏ ꯇ ꯑꯗꯨꯅꯤ
ꯃꯅꯦ ꯄꯤꯌꯥꯡꯀꯥ ꯁꯤꯅꯤꯃ ꯀ꯭ꯔꯃꯥꯏ ꯇꯧꯔꯒ ꯂꯩꯔꯤꯒꯦ ꯍꯧꯖꯤꯛꯀꯥꯟꯗꯤ
ꯃꯥꯁꯦ ꯍꯧꯖꯤꯛ ꯐꯃꯨꯡ ꯊꯥꯖꯤꯜꯂꯒ ꯇꯨꯝꯅꯕ ꯊꯧꯔꯥꯡꯈ꯭ꯔꯦ ꯃꯥꯁꯨ ꯎꯕꯅ ꯄꯥꯏ ꯐꯔꯦ ꯃꯤꯅ ꯈꯥꯏꯗ꯭ꯔꯦ ꯃꯥꯒꯤ ꯅꯪꯗꯤ ꯇꯨꯝꯝꯕ ꯗꯔꯣ ꯉ ꯍꯥꯜꯂꯔꯒ
ꯍ ꯅꯪꯕꯨꯔꯁꯅꯥꯕ ꯂꯩꯔꯒ ꯇꯨꯝꯕꯅꯤ ꯇꯔꯁꯤ ꯅꯠꯇꯕ ꯀꯨꯏꯔꯦ ꯑꯩꯅ ꯑꯗꯨꯝ ꯁꯥꯟꯔꯛꯄꯅꯤ ꯔ ꯃ꯭ꯔꯀꯤꯗꯤ ꯀꯣꯗꯔ ꯑꯣꯗꯨꯅ
ꯇꯧꯔꯛꯀꯦ ꯇꯧꯔꯀꯦ ꯍꯌꯦꯡꯁꯨ ꯇꯧꯔꯀꯦ
ꯑꯣ ꯁꯅꯦ ꯇꯣꯔꯥ ꯇꯥꯕꯤꯅꯀꯣꯔꯁꯨ
ꯑ ꯃꯥꯅꯤ ꯃꯥꯅꯤ ꯅꯣꯡꯃ ꯐ ꯊꯥ ꯂꯩꯦ ꯑꯗꯕꯟ ꯑꯅꯤ ꯄꯥꯎꯒꯗꯤ ꯁꯨꯝ ꯐꯥꯎꯅꯔꯔꯣꯏ ꯐꯥꯏ ꯁ ꯁꯥꯟꯅꯗ꯭ꯔꯗꯤ
ꯎ
ꯑ ꯅꯣꯏꯅ ꯂꯩ ꯂꯩꯕ ꯅꯨꯡꯉꯥꯏꯕ꯭ꯔꯣ
ꯑ ꯍ ꯀꯃꯌꯦ ꯁꯨ ꯍꯣꯁꯇ ꯑꯣꯏꯕꯅꯤꯅ ꯈꯔꯗꯤ ꯃꯤꯒꯤ ꯃꯈꯥꯗ ꯂꯩꯕꯅ ꯕꯣꯔꯤꯡ ꯌꯥꯝ ꯀꯨꯏꯕ
ꯎꯝ ꯀꯌꯥꯝ ꯀꯨꯏꯔꯒꯦ ꯂꯩꯕ
ꯑꯥ
ꯀꯌꯥꯝ ꯀꯨꯏꯔꯒꯦ ꯑꯗꯨ ꯑꯗꯨꯗ ꯂꯩꯔꯛꯄ
ꯇꯧꯔꯦ
ꯎ ꯀꯏꯔꯅꯦ ꯍꯝ ꯎꯝ ꯎ꯭ꯔꯥ
ꯀ ꯈꯥꯟꯗ
ꯑꯦꯕꯥ
ꯑꯩꯨꯝ ꯀꯔꯝ ꯀꯥꯟꯗꯝ ꯀ
ꯌꯨꯝꯗ
ꯑꯩꯒꯤ ꯇꯔꯝ ꯀꯗ ꯆ
ꯑꯩꯗꯤ ꯊꯥ ꯑꯅꯤ ꯂꯩꯔꯁꯨꯗꯧ ꯃꯥꯜꯂꯦ
ꯍ
ꯍꯥꯟꯅꯤ ꯂꯩꯔꯒꯗꯤ ꯆꯠꯂꯅꯤ ꯁꯤꯗ ꯂꯩꯔꯤꯕ ꯃꯌꯥꯝꯁꯤꯁꯨ ꯑꯝꯇ ꯎꯔꯔꯣꯏ ꯆꯂꯒꯅꯤ
ꯎꯝ ꯇꯅꯤꯡ
ꯎꯝ
ꯥꯛꯔꯕ꯭ꯔꯣ
ꯆꯠꯅꯤꯡꯦ ꯆꯠꯅꯤꯡ ꯆꯠꯅꯤꯡꯉꯦ ꯆꯠꯄꯅ ꯐꯩꯌꯦ ꯑ ꯃꯤꯗꯨ ꯆꯅꯤ ꯅꯪꯒꯅꯤꯗ
ꯎꯝ ꯃꯍꯁꯥꯗ
ꯃꯥꯅꯤ ꯃꯥꯅꯤ ꯍꯗꯏꯅꯤꯕꯥꯏ ꯀꯩꯁꯗꯤ ꯍꯥꯥ
ꯐꯗ ꯋꯥꯔꯗꯦꯟꯗꯤꯅꯨꯡꯉꯥꯏꯕ꯭ꯔꯣ
ꯃꯥꯗꯤ ꯃꯠꯀꯤꯅꯤ ꯂꯩ
ꯃꯥꯅ ꯃꯥ ꯁꯝꯃꯔ ꯋꯤꯟꯇꯔ ꯔꯦꯅꯤ ꯁꯤꯖꯟꯅꯦꯕ ꯑꯗꯨꯃꯥꯏꯅ ꯇꯧꯋꯦ ꯃꯥꯗꯤ ꯑꯗꯨꯅ ꯑꯃꯨꯛꯃꯨꯛꯁꯨ ꯅꯨꯡꯉꯥꯏ ꯑꯃꯨꯛꯁꯨ ꯅꯨꯡꯉꯥꯏꯇꯦ
ꯍꯥꯏꯥꯏ ꯐ ꯋꯥꯔꯤꯗꯤ ꯍꯥꯏ
ꯑꯗꯣ ꯁꯨꯝ ꯌꯦꯡꯉꯨꯔꯒꯗꯤ ꯃꯥ ꯃꯥꯅ ꯐꯔꯦꯗ ꯑꯇꯣꯞꯄ ꯁꯨꯝꯅꯗꯤ ꯁꯔꯛꯄꯗꯤ ꯃꯥꯅ ꯑꯃꯨꯛ ꯐꯔꯦ ꯃꯥꯅ ꯀꯃꯥꯏꯅ ꯇꯧꯕ ꯄꯥꯝꯕꯅꯣꯗꯣ ꯈꯪꯗꯣꯛꯑꯒ ꯑꯥ
ꯍꯣꯔꯅ ꯑꯐꯥꯕꯁꯨ ꯅꯨꯡꯉꯥꯏꯕ ꯃꯥꯜꯂꯕ ꯑꯩꯛꯇ ꯂꯩꯔꯤ ꯀꯥꯟꯗꯗꯤ
ꯍꯣꯏ ꯑꯣ ꯌꯥꯔꯦꯗ ꯃꯥꯒꯤ ꯃꯥꯒꯤ ꯃꯑꯣꯡꯁ ꯑꯗꯨꯝ ꯌꯥꯔꯦꯗ ꯑꯩꯍꯜꯂꯤꯁꯦ ꯑ ꯁꯤꯃꯦꯠꯇꯕ ꯑꯌꯥ ꯑ
ꯅꯪ ꯋꯥꯍꯩꯁꯦ ꯋꯥꯔꯗ ꯐꯥꯔꯛꯈ꯭ꯔꯕ ꯃꯥꯜꯂꯦꯕ ꯂꯩꯕ ꯅꯨꯡꯉꯥꯏꯔꯛ꯭ꯔꯦ
ꯍꯣꯏ ꯐꯔꯦ ꯃꯥ ꯃꯥ ꯑꯗꯨꯝ ꯐꯔꯦꯅ ꯈꯜꯂꯦ ꯑꯩꯗꯤ ꯑꯃꯔꯣꯝꯗꯗꯤ ꯅꯠꯇ꯭ꯔꯗꯤ ꯌꯥꯔꯣꯏꯗꯕ ꯑꯃꯨꯛ ꯑꯗꯨ ꯀꯕꯥ
ꯍꯣꯏꯗꯥ ꯐꯕꯅ ꯈ꯭ꯋꯥꯏꯗꯒꯤ ꯀ ꯍꯣꯁꯇ ꯂꯩꯕ ꯅꯨꯡꯉꯥꯏꯕꯅꯦ ꯔ ꯇꯥꯏꯉ ꯂꯨꯅ ꯇꯅꯔ ꯥꯏꯁꯨ
ꯃꯥ ꯋꯥꯔꯗꯦꯟ ꯐꯠꯇ꯭ꯔꯕꯗꯤꯗꯣꯅꯣ ꯅꯨꯡꯉꯥꯏꯔꯗꯨꯅꯦ ꯑꯝꯇ
ꯑꯣ ꯃꯥꯅꯦ
ꯍꯥꯏꯔꯗ ꯄꯥꯔꯅ ꯐꯗ ꯄꯨꯔ ꯃꯥꯅꯦ
ꯁ ꯂꯥꯎꯅꯤ ꯀꯗ ꯐꯕꯤꯅ ꯑꯗꯨ ꯊꯕ꯭ꯔꯣ
ꯑꯩꯕꯨꯔꯣ
ꯑꯣ
ꯑꯩꯗꯤ ꯇꯨꯝꯃꯗꯕꯅꯦ ꯑꯩꯁꯨ ꯅꯪꯒ ꯁꯅ ꯂꯣꯏꯔꯒ
ꯂꯥꯏꯁ ꯉꯅ ꯇꯨꯝꯂꯨꯔꯣ ꯈꯨꯣꯏꯁꯨꯝ ꯉꯅ ꯇꯨꯝꯅꯤꯡꯒꯦ ꯇꯧꯔꯒꯦ
ꯑꯣꯣꯏꯣꯏ ꯍꯧꯖꯤꯛꯇꯤ ꯇꯝꯗꯗꯤ ꯍꯌꯦꯡ ꯋꯥꯗꯣꯏꯕ
ꯑꯗꯨ ꯅ ꯑꯣꯏꯣꯏꯇꯤꯔꯂ ꯑꯦꯕ
ꯎꯝ
ꯀꯃ꯭ꯌꯨꯅꯤꯇꯤꯗ ꯏꯕ ꯂꯩꯔꯕꯣ ꯍꯁ ꯍꯁꯦꯇꯃ ꯍꯕ
ꯍꯣꯏ ꯍꯌꯦꯡ ꯁꯨꯃꯤꯠ ꯇꯧ ꯍꯥꯏꯕꯗꯣ ꯂꯣꯏꯗꯦ
ꯉꯁꯦ
ꯃꯣꯏꯅ ꯃꯣꯏꯅ ꯂꯣꯏꯍꯟꯗꯕꯅꯤ ꯃꯣꯏꯅꯩꯅ ꯇꯅꯤ
ꯃꯣꯏꯒꯤ ꯃꯔꯥꯜꯅꯦ ꯍꯥꯏꯈꯤ ꯑꯗꯨꯏꯅꯦ
ꯃꯥꯅꯦ ꯃꯥꯅꯤ ꯃꯣꯏ ꯃꯔꯥꯅꯤ ꯃꯣꯏꯅ ꯁꯤꯟꯖꯕꯅꯦ ꯏꯗꯅꯕ